ꯍꯜꯂꯣ ꯂꯤꯛꯂꯥ ꯍꯥꯏꯕꯅꯦꯀꯣ
ꯑꯥ
ꯅꯪꯒꯤ ꯃꯤꯡꯖꯦ ꯂꯤꯛꯂꯥ ꯍꯥꯏꯕꯅꯦꯀꯣ
ꯏꯁ ꯀꯃꯥꯏꯅ
ꯗꯤꯌꯨ ꯍꯥꯏꯕꯗꯤ ꯏꯪꯂꯤꯁ ꯔꯣꯝꯗ ꯀꯩꯅꯣ ꯖꯤꯛꯇ ꯑ ꯍꯥꯥ
ꯑꯣ ꯈ ꯑꯥ ꯂꯤꯛꯂꯥꯅꯦ ꯑꯩꯗꯤ ꯃꯩꯇꯩ ꯂꯤꯛꯂꯥ ꯀꯧ ꯂꯤꯛꯂꯥ ꯀꯧ
ꯍꯣꯏꯅꯦ ꯍꯣꯏꯅꯦ ꯑꯁ ꯃꯤꯡꯕꯨꯗꯤ ꯐꯖꯅ ꯊꯣꯟꯕꯤꯌꯦꯅꯦ
ꯍꯣꯏ ꯌꯥꯝꯅ ꯅꯨꯡꯁꯤꯅ ꯊꯣꯟꯕꯤꯕ ꯃꯤꯡꯅꯤꯀꯣ ꯑꯗꯣ
ꯑꯁ ꯂꯤꯛꯂꯥ ꯍꯥꯏꯁꯦ ꯑꯁ ꯄꯥꯝꯃꯨꯌꯦꯗ ꯅꯪꯒꯤ ꯃꯤꯡꯁꯦ ꯑꯗꯣ ꯅꯣꯏꯗꯤ ꯍꯟꯗꯛ ꯁꯦꯃꯤꯁꯇꯔ ꯀꯌꯥ ꯀꯥꯔꯦ
ꯑꯩꯗꯤ ꯑꯍꯨꯝ ꯁꯨꯕ
ꯑꯣ ꯑꯩꯈꯣꯏꯁꯨ ꯆꯤ ꯗꯤ ꯑꯦꯝ ꯌꯨꯗ ꯗꯤ ꯑꯦꯝ ꯌꯨꯗ ꯀꯥꯕꯅꯦ ꯑꯩꯈꯣꯏꯁꯨ ꯑꯣꯏꯗꯤ ꯈꯣꯏꯗꯤ ꯂꯣꯏꯔꯦꯗ ꯇꯨ ꯊꯥꯎꯖꯟ ꯇ꯭ꯋꯦꯟꯇꯤ ꯐꯣꯔꯗ ꯀꯣ
ꯑꯗꯨꯗꯤ ꯂꯣꯏꯕ ꯆꯍꯤ ꯑꯅꯤ ꯁꯨꯔꯦꯅꯦ
ꯑ ꯑꯗꯣ ꯉꯁꯤ ꯗꯣꯀꯨꯃꯦꯟꯁ ꯀꯩꯀ ꯐꯥꯎ ꯂꯧꯊꯣꯛꯇ꯭ꯔꯤꯌꯦ ꯑꯩꯁꯨ ꯂꯣꯏꯔꯒ ꯇꯨ ꯊꯥꯎꯖꯟ ꯇ꯭ꯋꯦꯟꯇꯤ ꯊ꯭ꯔꯤ ꯇ꯭ꯋꯦꯟꯇꯤ ꯋꯥꯟꯒꯤ ꯕꯦꯛꯗꯣ ꯕꯦꯛꯒꯤ ꯃꯥꯛꯁꯤꯠꯇꯣ ꯉꯁꯤ ꯂꯧꯒꯦ ꯆꯠꯄ
ꯑ
ꯑꯗꯣ ꯑꯁ ꯀꯣꯂꯦꯖꯇ ꯌꯥꯎꯔꯝꯗ꯭ꯔꯦꯅꯦ ꯑꯩꯒꯤ ꯃꯥꯛꯁꯤꯠ
ꯊꯦꯡꯃꯟꯕꯒꯤꯀꯣ ꯑꯅꯧꯕ ꯑꯦꯄ꯭ꯂꯥꯏ ꯇꯧꯈ꯭ꯔꯦ ꯉꯁꯤꯅ ꯗꯤ ꯑꯦꯝ ꯌꯨꯁꯦ ꯗꯤ ꯑꯦꯝ ꯌꯨꯁꯦ ꯅꯨꯡꯉꯥꯏꯇꯕꯅꯦ ꯆꯦ ꯆꯥꯡ ꯀꯩ ꯀꯩ ꯀꯩ ꯂꯧꯊꯣꯛꯅꯕ ꯅꯣꯏꯁꯨ ꯈꯪꯔꯝꯒꯅꯤ ꯆꯍꯤ ꯑꯅꯤ ꯑꯍꯨꯝ ꯀꯥꯕꯅꯤꯅ
ꯈꯪ
ꯅꯣꯏꯒꯤ ꯀꯣꯂꯦꯖꯁꯨ ꯗꯤ ꯑꯦꯝ ꯌꯨ ꯃꯈꯥꯗ ꯂꯩꯕꯅꯤꯅꯀꯣ ꯑꯗꯣ ꯅꯪ ꯁ꯭ꯄꯣꯔꯠꯁ ꯀꯩꯀꯥꯗꯤ ꯌꯥꯎꯕ꯭ꯔꯥ
ꯍꯥꯥ
ꯁ꯭ꯄꯣꯔꯠꯁ ꯀꯨꯝꯕꯗꯤ ꯌꯥꯎꯕ꯭ꯔꯥ ꯅꯪ
ꯑꯩ ꯁ꯭ꯄꯣꯔꯠꯁꯀꯨꯝꯕꯗ ꯏꯟꯇꯔꯦꯁ ꯌꯥꯝꯅ ꯌꯥꯎ ꯕ ꯌꯥꯎꯗꯦꯗ ꯑꯩ ꯑꯗꯨꯒꯨꯝꯕꯗꯣ ꯏꯟꯇ꯭ꯔꯦꯁ ꯈꯪꯗꯦꯗ ꯅꯪ ꯅꯪ ꯁ꯭ꯄꯣꯔꯠꯁꯇ ꯏꯟꯇꯔꯦꯁ ꯌꯥꯎꯕ꯭ꯔꯅꯦ
ꯀꯔꯤ ꯍꯥꯏꯕ꯭ꯔꯥ
ꯅꯪ ꯁ꯭ꯄꯣꯔꯠꯇ ꯏꯟꯇꯔꯦꯁ ꯌꯥꯎꯕ꯭ꯔꯅꯦ
ꯌꯥꯎꯋꯦ ꯑꯩꯗꯤ
ꯍꯩ ꯍꯥ ꯍꯥꯏ ꯍ ꯍꯥꯏ
ꯅꯪꯗꯤ ꯅꯪꯒꯤ ꯍꯣꯕꯤ
ꯑꯩꯒꯤ ꯍꯣ ꯍꯣꯕꯤꯁꯨ ꯑꯩꯗꯤ ꯑꯩꯒꯤ ꯍꯣꯕꯤꯁꯤꯗꯤ ꯖꯒꯣꯏ ꯁꯥꯕ
ꯖꯒꯣꯏ ꯁꯥꯕ ꯑꯁ ꯑꯗꯨ ꯑꯣꯏꯔꯗꯤ ꯅꯪꯒꯤ ꯑꯥꯏꯖꯤꯒꯨꯝꯕꯗ ꯇꯦ ꯔꯤꯜꯁ ꯌꯥꯝ ꯊꯥꯒꯠꯂꯛꯀꯅꯤꯗ
ꯑꯩ ꯑꯗꯨꯒꯨꯝꯕꯗꯨꯗꯤ ꯊꯥꯒꯠꯇ꯭ꯔꯤ ꯍꯥꯏꯕꯗꯤ ꯎꯝ ꯑꯗꯨꯒꯨꯝꯕ ꯊꯥꯒꯠꯄ ꯃꯇꯥꯡ ꯊꯥꯒꯠꯂꯛꯀꯗꯕꯗꯣ ꯑ ꯏꯃꯥ ꯄꯥꯕꯨꯡꯅ ꯌꯥꯗ꯭ꯔꯤꯕ
ꯑ ꯑꯗꯣ ꯑꯩꯒꯤ ꯀꯩꯅꯣ ꯋꯥꯆꯦꯞꯇ ꯊꯥꯔꯣꯅꯦ ꯅꯪꯒꯤ ꯖꯒꯣꯏ ꯑꯩꯁꯦ ꯌꯦꯡꯅꯤꯡꯉꯤꯅꯦ
ꯍꯥꯏꯅꯤ ꯊꯥꯒꯠ ꯑꯩ ꯑꯗꯨꯝ ꯊꯥꯒꯠꯄꯅꯤꯍꯦ
ꯈꯪ ꯎꯝ ꯈꯪꯗꯕꯅꯤꯅ ꯎꯔꯣꯏ
ꯍꯣꯏ ꯃꯔꯛ ꯎꯝ ꯃꯔꯛ ꯃꯔꯛꯇ ꯑꯃꯨꯛ ꯊꯥꯒꯠꯂꯒ ꯑꯃꯨꯛ ꯗꯤꯂꯤꯠ
ꯍꯣꯏ ꯍꯣꯏꯗꯤꯍꯦ ꯑꯣ ꯑꯣ ꯋꯥꯆꯦꯞꯗ ꯅꯪꯒꯤ ꯑꯥꯢꯖꯤꯗꯣ ꯍꯤꯗꯔꯗꯣ ꯑꯗꯨꯝ ꯊꯥ ꯊꯥꯕꯤꯌꯨꯅꯦ ꯍꯣꯔꯦꯟ ꯑꯩꯁꯨ ꯌꯦꯡꯅꯤꯡꯉꯤꯕ
ꯑꯁ ꯑꯩ ꯍꯧꯖꯤꯛꯄꯨꯗꯤ ꯂꯣꯏꯅ ꯀꯛꯈꯠꯈ꯭ꯔꯕꯅꯤꯍꯦ
ꯍꯦꯁ ꯑꯦꯁꯀꯤꯌꯨꯁꯇ
ꯑꯗꯨꯒꯤ ꯅꯠꯇꯦꯗ ꯍꯣꯔꯦꯟ ꯍꯣꯏ ꯍꯣꯔꯦꯟ ꯐꯣꯂꯣ ꯇꯧꯔꯛꯀꯦꯅꯦ
ꯍꯣꯏ ꯍꯣꯏ ꯌꯦꯡꯒꯅꯨ ꯍꯥꯏꯕ꯭ꯔꯣ
ꯍꯥꯏꯗꯦꯗ
ꯅꯪ ꯍꯥꯏꯕꯗꯤ ꯃꯤ ꯃꯤꯁꯦ ꯑꯩꯍꯥꯛ ꯖꯒꯣꯏꯒꯤ ꯍꯣꯕꯤꯗ ꯄꯥꯛ ꯐꯪꯗꯕꯅꯤꯀꯣ ꯑꯧ ꯄꯥꯛ ꯊꯦꯡꯅꯗꯦꯕ ꯑꯗꯣ ꯖꯒꯣꯏꯗ ꯏꯟꯇꯔꯦꯁ ꯂꯩꯕ ꯃꯤꯗꯤ ꯊꯦꯡꯕ ꯍꯩꯕ ꯃꯤꯅ ꯏꯟꯇꯔꯦꯁ ꯂꯩꯕꯅꯦꯕ
ꯎꯝ
ꯀꯔꯝꯕ ꯀꯔꯝꯕ ꯖꯒꯣꯏ ꯁꯥꯕ꯭ꯔꯥ
ꯑꯩꯗꯤ ꯂꯣꯏꯅ ꯁꯥꯕ ꯍꯩꯌꯦꯗ ꯑꯗꯨꯝ ꯂꯣꯏꯅ ꯁꯥꯕ ꯌꯥꯏ ꯍꯥꯏꯗꯤ ꯎꯝ ꯃꯣꯏꯒꯤ ꯄꯣꯞ
ꯄꯒꯤꯁꯨ
ꯍꯣꯏꯅꯦ
ꯑꯁ ꯌꯥꯝ ꯐꯩꯅꯦ ꯅꯪꯗꯤ ꯍꯥꯏꯕꯗꯤ ꯍꯥꯏꯔꯣ ꯍꯥꯏꯔꯣ
ꯖꯒꯣꯏ ꯁꯥꯕꯗꯤ ꯑꯩꯗꯤ ꯑꯉꯥꯡꯗꯒꯤ ꯑꯗꯨꯝ ꯍꯩꯔꯛ ꯎꯝ ꯌꯥꯝ ꯄꯥꯝꯖꯕꯗꯣ ꯏꯁꯩ ꯈꯤꯇꯪ ꯏꯪꯂꯤꯁ ꯑꯣꯏꯔꯣ ꯃꯅꯤ ꯄꯨꯨꯔꯤ ꯑꯣꯏꯔꯣ ꯑꯗꯨ ꯏꯁꯩ ꯏꯁꯩꯕꯨ ꯍꯥꯏꯔꯕ ꯍꯦꯛꯇꯥ ꯅꯤꯛꯈꯥꯏꯕ ꯅꯤꯛꯈꯥꯏꯕꯤ ꯀꯌꯥ ꯇꯧꯔꯛꯄꯗꯣ ꯏꯁꯩ ꯇꯥꯕ ꯌꯥꯗꯕ ꯃꯤꯅꯦ
ꯑꯩꯈꯣꯏ ꯀꯁꯇꯝꯒꯤꯗꯤ
ꯑꯗꯨꯁꯨ ꯑꯗꯨꯁꯨ ꯍꯩꯅꯦ
ꯌꯥꯝ ꯄꯛꯀꯅꯤꯅ ꯅꯪ ꯀꯁꯇꯝꯁꯤ ꯀꯁꯇꯝꯒꯤ ꯑꯥ ꯗ꯭ꯔꯦꯁ ꯁꯦꯠꯂꯗꯤ
ꯍꯣꯏ ꯃꯤꯕꯨ ꯄꯛꯇꯕ ꯂꯩꯅꯕ꯭ꯔꯥ ꯍꯥꯏꯁꯦ
ꯀꯔꯤ ꯍꯥꯏꯕ ꯌꯥꯝ ꯌꯥꯝꯅ ꯑꯥ ꯃꯦꯠꯆꯤꯡ ꯇꯧꯔꯝꯒꯅꯤꯕ
ꯍꯣꯏꯅꯦ ꯇꯧꯕꯅꯤꯗ ꯍꯦꯁ
ꯑꯩꯈꯣꯏ ꯆꯤꯡꯗꯗꯤ ꯑꯥ ꯁꯤ ꯑꯩꯈꯣꯏ ꯀꯁꯇꯝꯒꯤꯁꯦ ꯇ꯭ꯔꯦꯗꯤꯁꯅꯦꯜ ꯗꯥꯟꯁꯁꯦ ꯄꯥꯛ ꯍꯥꯏꯕꯗꯤ ꯅꯨꯄꯤ ꯈꯪꯗꯕꯅꯦꯕ ꯏꯁꯇꯦꯞꯁꯤꯡꯗꯣ ꯐꯖꯅ ꯈꯪꯗꯕꯅꯤ ꯈꯪꯕꯁꯨ ꯌꯥꯎ ꯍꯥꯏꯕꯗꯤ ꯂꯣꯏꯅꯗꯤ ꯈꯪꯗꯕꯅꯤꯀꯣ ꯇꯝꯄꯥꯛꯇꯗꯤ ꯇꯝꯄꯥꯛꯇꯒꯤ ꯇꯝ ꯄꯥꯛꯗ ꯆꯤꯡꯗꯒꯤ ꯍꯦꯟꯅ ꯇꯝꯄꯥꯛꯇ ꯁꯤ ꯖꯒꯣꯏꯒꯨꯝꯕꯗꯤ ꯍꯩꯌꯦꯕ ꯑꯩꯈꯣꯏ ꯇꯝꯄꯥꯛꯀꯤ ꯃꯤꯁꯤꯡꯅ ꯑꯩꯈꯣꯏ ꯀꯁꯇꯝꯒꯤ ꯗ꯭ꯔꯦꯁ ꯑꯣ ꯀꯁꯇꯝꯒꯤ ꯗꯥꯟꯁ ꯑꯣꯏꯔꯣ ꯁꯣꯡ ꯑꯣꯏꯔꯣ ꯃꯣꯏꯅ ꯍꯦꯟꯅ ꯍꯩꯌꯦꯕ ꯄ꯭ꯔꯦꯛꯇꯤꯁꯁꯨ ꯃꯣꯏꯅ ꯍꯦꯜꯂꯦꯕ
ꯍꯣꯏ ꯃꯣꯏꯅ ꯍꯦꯟꯕꯅꯤꯗ ꯑꯗꯨ ꯃꯌꯥꯝꯗꯨꯗꯤ
ꯑꯗꯨ ꯗ꯭ꯔꯦꯁꯁꯨ ꯑꯩꯈꯣꯏ ꯆꯤꯡꯗꯗꯤ ꯀꯔꯤ ꯍꯥꯏꯁꯤꯔꯥ ꯅꯥ ꯐꯟꯅꯦꯛꯒꯨꯝꯕꯗꫭ ꯐ꯭ꯔꯣꯛꯀ ꯑꯃꯨꯛ ꯁꯦꯝꯃꯅꯤ ꯕꯦꯛ ꯑꯃꯨꯛ ꯁꯦꯝꯃ ꯂꯣꯏꯅ ꯎꯝ ꯃꯐꯝ ꯆꯥꯅ ꯌꯨꯁ ꯇꯧꯗꯕꯀꯣ ꯑꯩꯈꯣꯏꯒꯤ ꯀꯁꯇꯝꯗꯣ
ꯑꯗꯨꯒ ꯆꯤꯡꯗꯗꯤ ꯑꯣ ꯇꯝꯄꯥꯛꯇꯗꯤ ꯑꯗꯨꯒꯨꯝꯕ ꯐꯖꯅ ꯃꯣꯏ ꯁꯤ ꯑꯆ ꯑꯣ ꯐꯖꯅ ꯌꯦꯡ
ꯑꯗꯨꯅꯕꯨ ꯐꯩꯗ
ꯍꯣꯏ ꯑꯩꯈꯣꯏ ꯀꯁꯇꯝꯗꯣ ꯃꯤꯁ ꯌꯨꯁ ꯇꯧꯕ ꯄꯥꯝꯗꯦ
ꯑꯩꯁꯨꯅꯤ ꯆꯞ ꯃꯥꯟꯅꯩꯗ ꯑꯗꯨꯕꯨꯗꯤ
ꯀꯩ ꯍꯥꯏꯕ
ꯑꯩꯁꯨ ꯑꯗꯨ ꯑꯗꯨꯒꯤ ꯑꯥ ꯑꯩꯈꯣꯏꯒꯤ ꯀꯁꯇꯝꯗꯣ ꯃꯤꯅ ꯁꯨꯃꯥꯏꯅ ꯑꯥ ꯐꯖꯅ ꯁꯦꯠꯇꯕ ꯈꯣꯠꯄ ꯇꯧꯕ ꯑꯩꯁꯨ ꯌꯦꯡꯕ ꯌꯥꯝ ꯅꯨꯡꯉꯥꯏꯇꯦꯕ
ꯍꯣꯏ ꯍꯣꯏ ꯑ ꯅꯪ ꯕꯣꯜꯗꯤ ꯌꯦꯡꯒꯗ꯭ꯔꯥ ꯍꯣꯔꯦꯟ
ꯈꯪꯗꯦ ꯕꯣꯜ ꯉꯥꯏ ꯉꯥꯏꯔꯒꯅꯤ ꯀꯔꯤ ꯃꯤꯠꯁꯦ ꯌꯥꯔꯛꯇ꯭ꯔꯦꯅꯦ
ꯈꯔ ꯉꯥꯛꯇꯪ ꯇꯨꯝꯃꯨꯅꯦ ꯑꯗꯣ ꯉꯥꯛꯇꯪ ꯇꯨꯝꯂꯒ ꯍꯧꯒꯠꯂꯣꯅꯦ ꯅꯊꯟ ꯅꯊꯟꯇ ꯌꯦꯡꯗꯨꯏꯔꯣ
ꯍꯣꯏ ꯏꯊꯟꯗꯅꯦ
ꯑꯁ ꯑꯗꯨꯗꯤ ꯂꯥꯎꯅꯤ ꯑꯩꯈꯣꯏ ꯄꯨꯟꯅ ꯌꯦꯡꯁꯤꯅꯦ
ꯍꯣꯏ ꯍꯣꯏꯅꯦ ꯕꯤꯠ ꯎꯝ ꯅꯣꯏꯗꯤ ꯐꯣꯟꯗ ꯌꯦꯡꯕ꯭ꯔꯣ ꯅꯠꯇ꯭ꯔꯒ ꯀꯔꯤꯗ ꯌꯦꯡꯕ꯭ꯔꯣ
ꯑꯩꯩ ꯑꯩꯈꯣꯏꯗꯤ ꯇꯤꯚꯤ ꯌꯥꯎꯗꯕꯅꯤꯅ ꯔꯦꯟꯗ ꯂꯩꯕꯅꯤꯅ ꯑꯁꯤ ꯂꯦꯞꯇꯣꯞꯇ ꯑꯗꯨꯝ ꯌꯦꯡꯕꯅꯦ
ꯁꯤ ꯐꯥꯏꯅꯦꯜꯒꯤꯗꯤ ꯑꯩꯈꯣꯏ ꯑ ꯆꯔꯆꯇ ꯑꯁꯤ ꯆꯤꯡ ꯃꯅꯥꯛꯇ ꯂꯩꯕ ꯑꯩꯈꯣꯏ ꯁꯦꯟꯇꯔ ꯆꯔꯆꯇꯣ
ꯑꯥ
ꯑꯗꯣ ꯑꯥꯔ ꯕꯤ ꯁꯤ ꯁꯤꯗ ꯀꯥꯞꯀꯅꯤ ꯍꯥꯏꯌꯦ ꯐꯥꯏꯅꯦꯜ ꯅꯨꯃꯤꯠꯗꯤ
ꯑꯩꯗꯤ ꯕꯣꯛꯖꯦ ꯐꯥꯏꯅꯦꯜꯁꯦ ꯀꯔꯝ ꯀꯥꯟꯗꯅꯣ ꯈꯪꯗꯦꯅꯦ
ꯁꯤ ꯊꯥꯅꯦ ꯂꯥꯁ ꯋꯤꯛꯇꯅꯦ
ꯑꯣꯍꯣ ꯑꯗꯨꯗꯤ ꯌꯥꯝ ꯋꯥꯠꯂꯤꯍꯦ
ꯅꯠ ꯂꯦ ꯂꯥꯁ ꯋꯤꯛ ꯅꯠꯇꯦ ꯂꯥꯁ ꯁꯦꯀꯦꯟ ꯋꯤꯛ ꯑꯣꯏꯔꯝꯒꯅꯤ
ꯈꯔ ꯋꯥꯠꯂꯤ ꯍꯥꯏꯕ
ꯑꯗꯨꯒꯨꯝꯕ ꯐꯥꯏꯅꯦꯜꯗꯤ ꯌꯨꯝꯗ ꯃꯤ ꯑꯃ ꯑꯅꯤ ꯌꯦꯡꯅꯕ ꯏꯁꯄꯥꯟꯗꯦ ꯍ ꯍꯥꯏꯕꯗꯤ ꯃꯤ ꯃꯌꯥꯝ ꯇ ꯂꯥꯛꯑꯒ ꯌꯦꯡꯕꯗꯣ ꯑꯗꯨꯅ ꯑꯦꯟꯖꯣꯏ ꯇꯧꯋꯦꯕ ꯍꯦꯟꯅ ꯅꯨꯡꯉꯥꯏꯕꯅꯦꯕ ꯕꯥꯥꯏꯞꯁꯇꯣ
ꯑꯥꯎ
ꯍꯥꯟꯅꯒꯤ ꯋꯥꯔꯜ ꯀꯞꯇꯨ ꯑꯗꯨ ꯅꯣꯏ ꯂꯩꯐꯝ ꯃꯅꯥꯛꯇ ꯑꯃ ꯎꯝ ꯁꯤꯅꯤꯃꯥ ꯌꯦꯡꯐꯝꯗꯣ ꯈꯪꯉꯤꯀꯣ ꯑꯗꯨꯋꯥꯏꯗ ꯁꯤ ꯑꯦꯛꯁ ꯁꯤ ꯑꯦꯝ ꯑꯦꯝ ꯑꯦꯛꯁ ꯁꯤ ꯑꯦꯝꯅ ꯇ ꯀꯥꯞꯄꯅꯦꯕ ꯃꯥꯁꯨ ꯑꯥꯔꯖꯦꯟꯇꯤꯅꯥ ꯐꯦꯟꯁꯅꯦꯕ
ꯑ ꯑꯗꯨ ꯃꯇꯝꯗꯗꯤ ꯌꯥꯝ ꯅꯨꯡꯉꯥꯏꯕꯅꯦ ꯇꯨ ꯊꯥꯎꯖꯟ ꯊ꯭ꯔꯤ ꯊꯥꯎꯖꯟ ꯃꯤ ꯂꯥꯛꯏꯕ ꯂꯤꯁꯤꯡ ꯑꯅꯤ ꯑꯍꯨꯝ ꯑꯗꯨ ꯂꯥꯛꯑꯒ ꯌꯦꯡ ꯏꯁꯇꯦꯗꯤꯌꯝ ꯑꯁꯦꯡꯕ ꯏꯁꯇꯦꯗꯤꯌꯝꯒ ꯆꯞ ꯃꯥꯟꯅꯕꯅꯦ ꯃꯤ ꯌꯥꯝꯕꯒꯤꯀꯣ ꯑꯗꯣ ꯃꯦꯁꯤ ꯃꯥꯖꯨ ꯃꯦꯁꯤ ꯐꯦꯟꯁꯅꯦꯕ ꯑꯩꯈꯣꯏ ꯑꯦꯛꯁ ꯁꯤ ꯑꯦꯝꯗꯣ
ꯑꯣ
ꯑꯗꯨꯒꯤ ꯐꯖꯅ ꯅꯩꯊꯠꯈ꯭ꯔꯦ ꯑꯗꯨ ꯅꯨꯃꯤꯠꯇꯨꯗꯤ
ꯃꯦꯁꯤꯒꯤ ꯃꯦꯠꯁ ꯑꯣꯔꯗꯤ ꯃꯦꯁꯤꯒꯤ ꯐꯦꯟꯁ ꯉꯥꯛꯇ ꯔꯣꯅꯥꯜꯗꯣꯒꯤ ꯑꯣꯏꯔꯗꯤ ꯔꯣꯅꯥꯜꯗꯣꯒꯤ ꯐꯦꯁ ꯉꯥꯛꯇ ꯫
ꯀꯗꯥꯏꯗ?
ꯑꯩꯈꯣꯏ ꯁꯤꯗ ꯂꯩꯕ ꯃꯤꯁꯦ ꯫
ꯉꯁꯤ ꯉꯁꯤ ꯔꯣꯅꯥꯜꯗꯣꯒꯤ ꯃꯦꯠꯁ ꯂꯩꯔꯦ ꯍꯥꯏꯗꯤ ꯔꯣꯅꯥꯜꯗꯣ ꯐꯦꯟ ꯂꯣꯏꯅ ꯑꯣꯜꯂꯅꯤ ꯫ ꯅꯦꯃꯥꯔꯒꯤ ꯂꯩꯔꯦꯗꯤ ꯅꯦꯃꯥꯔꯒꯤ ꯂꯣꯏ ꯑꯣꯜꯂꯅꯤ ꯫
ꯅꯠꯇꯦꯗ ꯑꯩꯗꯤ ꯃꯣꯏ ꯃꯣꯏꯒꯤ ꯃꯦꯠꯆ ꯂꯩꯔꯗꯤ ꯉꯝꯅꯤꯡꯉꯥꯏ ꯃꯣꯏꯗ ꯉꯝꯅꯤꯡꯉꯥꯏ ꯌꯦꯡꯕ ꯅꯠꯇꯦ ꯑꯩꯗꯤ ꯫ ꯄꯣꯅꯤꯡꯉꯥꯏ ꯌꯦꯡꯕꯅꯦ ꯄꯣꯑꯣ ꯍꯥꯏꯅ ꯑꯁ ꯑꯌꯨꯛ ꯉꯁꯤ ꯁꯥꯟꯅꯕꯁꯨ ꯃꯣꯏ ꯑꯁ ꯄꯣꯍꯟꯅꯕ ꯑꯥ ꯀꯩ ꯍꯥꯏꯁꯤꯔꯥ
ꯎꯝ
ꯑꯣ ꯂꯥꯁ ꯃꯤꯅꯤꯠꯇ ꯑ ꯃꯇꯝ ꯂꯣꯏꯔꯤꯉꯩꯗ ꯂꯩꯗ꯭ꯔꯤꯉꯩꯗ ꯀꯥ ꯄ‌ꯣ ꯑ ꯒꯣꯜ ꯆꯟꯕꯅꯦꯕ ꯃꯣꯏꯁꯨ ꯫
ꯑꯣ
ꯑꯩꯗꯤ ꯈꯪꯍꯧ
ꯇꯤꯝ ꯌꯥꯝ ꯁꯣꯜꯂꯦꯗ ꯃꯣꯏꯁꯦ ꯫
ꯎꯝ ꯈꯪꯗꯦ ꯃꯣꯏꯗꯨ ꯕꯣꯜ ꯑꯇꯩ ꯑꯇꯩ ꯁꯥꯟꯅꯕ ꯍꯩ ꯁꯥꯟꯅꯕ ꯍꯩꯕ ꯃꯤ ꯃꯌꯥꯝ ꯂꯩꯕꯅꯦ ꯑꯗꯨ ꯀꯧꯒꯦꯗꯤ ꯈꯟꯗꯦ ꯫
ꯑꯩꯅ ꯊꯦꯡꯅꯕ ꯃꯤ ꯌꯥꯝ